ꯍꯜꯂꯣ
ꯎꯝ ꯍꯜꯂꯣ
ꯆꯥꯛꯆꯥꯔ ꯕꯣ
ꯆꯥꯛ ꯆꯥꯔꯦ
ꯀꯩ ꯏꯟꯖꯥꯡ ꯇꯥꯔꯕꯣ
ꯑꯩ ꯉꯁꯤ ꯆꯥꯕꯁꯦ ꯁꯣꯏꯕꯨꯝ ꯏꯔꯣꯜꯂꯦ ꯅꯗꯤ ꯆꯥꯔꯕꯣ
ꯆꯔꯦ
ꯎꯝ ꯅꯣꯏꯗꯤ ꯀꯔꯤ ꯊꯣꯡꯕ
ꯑꯩꯈꯣꯏꯗꯤ
ꯑꯩꯈꯣꯏꯗꯤ ꯁꯤꯕꯣꯠ ꯊꯣꯡꯉꯦ ꯁꯦꯕꯣꯠ ꯀꯃꯥꯏꯅ ꯊꯣꯡꯉꯤꯅꯣ
ꯁꯤꯕꯣ
ꯁꯦꯝꯃꯣꯠꯂꯣ ꯊꯥꯥꯎꯣ ꯆꯣꯅ ꯑ
ꯃꯁꯤꯗꯤ
ꯑꯉꯥꯡꯈꯩꯁꯨ ꯀꯥꯂꯦꯟ ꯁꯨꯇꯤ ꯊꯥꯔꯕꯃꯤꯅ ꯉꯔꯥꯡꯗꯤ
ꯉꯔꯥꯡꯗꯤ ꯀꯣꯏꯕ ꯆꯠꯁꯦꯅ ꯆꯠꯂꯤꯌꯦ ꯑꯥ ꯀꯔꯤ ꯂꯝꯗ ꯆꯠꯂꯣꯏꯕ
ꯃꯣꯏꯔꯥꯡꯂꯣꯝꯗ ꯆꯠꯂꯨꯌꯦ
ꯑ ꯌꯥꯝ ꯅꯨꯡꯉꯥꯏꯔꯝꯅꯦꯕ ꯑꯗꯨꯗꯤ
ꯑꯥꯎꯧ ꯃꯣꯏꯒꯤ ꯑꯍꯤꯡ ꯂꯦꯛꯄꯤꯗꯣ ꯂꯦꯛꯞꯎꯌꯦ ꯉꯔꯥꯡ ꯑꯗꯨꯒ ꯑꯉꯥꯡꯈꯩ ꯄꯨꯔꯒ ꯑꯝꯇ ꯆꯠꯁꯤ ꯆꯠꯁꯤ ꯍꯥꯏꯕꯗꯣ ꯉꯔꯥꯡꯗꯤ ꯂꯩꯔꯨꯁꯦꯅ ꯂꯩꯕ ꯌꯥꯝ ꯅꯨꯡꯉꯥꯏ
ꯆꯥꯕ ꯊꯛꯄꯒꯤꯗꯤ ꯏꯁꯥꯅ ꯊꯣꯡꯕ꯭ꯔꯣ ꯃꯣꯏꯅ ꯊꯣꯡꯕ꯭ꯔꯣ
ꯃꯣꯏꯅ ꯊꯣꯡꯉꯦ
ꯑꯗꯨꯒ ꯑꯗꯨꯝ ꯅꯣꯏꯅ ꯆꯥꯔꯦ
ꯑꯥꯎ
ꯍꯤꯒ ꯇꯣꯡꯗ꯭ꯔꯣ
ꯇꯣꯡꯉꯦ
ꯇꯅꯤ ꯑꯤꯅꯣ ꯃꯆꯥꯔꯣ ꯑꯅꯤ ꯑꯍꯨꯝ ꯄꯨꯟꯁꯤꯜꯂꯒ ꯍꯣꯟꯕꯤꯗꯨꯔꯣ
ꯋꯥ
ꯑꯉꯥꯡꯈꯩꯗꯤ ꯀꯥꯔꯦꯟ ꯁꯨꯇꯤ ꯊꯥꯕꯅꯤ ꯍꯧꯖꯤꯛꯇꯤ ꯈꯔ ꯊꯕꯛ ꯁꯪꯉꯦ ꯅꯍꯥꯟꯈꯩ ꯊꯕꯛ ꯇꯤꯟꯕ ꯃꯌꯥꯝꯗꯣ
ꯇꯧꯔꯝꯕ ꯊꯕꯛ ꯃꯌꯥꯝꯗꯣ ꯈꯔ ꯀꯣꯝꯃꯃꯤꯅ ꯍꯧꯖꯤꯛꯇꯤ ꯈꯔ ꯑꯃꯨꯛ ꯐꯔꯦ
ꯐꯥꯔ
ꯅꯣꯏꯗꯤ ꯑꯉꯥꯡꯈꯩ ꯀꯥꯂꯦꯟ ꯁꯨꯇꯤ ꯊꯥꯗ꯭ꯔꯤꯕꯣ
ꯊꯥꯅꯔꯦ ꯍꯧꯖꯤꯛꯁꯦ ꯁ꯭ꯀꯨꯜ ꯑꯌꯥꯝꯕꯅ ꯂꯣꯏꯅ ꯊꯥꯅ ꯐꯖꯥꯠꯅꯤ
ꯑꯅꯤ ꯑꯩꯁꯨ ꯅꯣꯏ ꯌꯣꯗꯣ ꯑꯝꯇ ꯀꯣꯏꯔꯛꯀꯦ ꯈꯜꯂꯝꯕꯅꯤ ꯀꯥꯂꯦꯟ ꯁꯨꯇꯤ ꯊꯥꯔꯕꯅꯤꯅ ꯀꯣꯏꯔꯛ ꯌꯥꯔꯦ ꯑꯉꯥꯡꯈꯩ ꯁ꯭ꯀꯨꯜ ꯊꯤꯟꯗꯣꯛ ꯊꯤꯟꯖꯤꯟ ꯇꯧꯕꯗ ꯉꯥꯛꯇ ꯁꯪꯗꯦ ꯃꯇꯝ
ꯐꯅꯤ ꯀꯣꯏꯔꯛꯑꯣ ꯑꯩꯈꯣꯏꯒꯤ ꯃꯗ ꯑꯣ ꯅꯣꯏꯒꯤ ꯅꯣꯏꯔꯣꯝꯒꯤ ꯑꯗꯣꯝ ꯁꯥꯏꯠꯇꯔꯣ ꯑꯃ ꯍꯟꯗꯛ ꯅꯧꯅ ꯁꯥꯕ ꯃꯤ ꯃꯌꯥꯝ ꯀꯔꯤ ꯀꯣꯏꯕꯒ ꯆꯠꯄ ꯒꯥꯔꯗꯦꯟ ꯑꯃ ꯌꯥꯝ ꯐꯖꯩ ꯍꯥꯏ ꯍꯥꯏꯅꯦ ꯑꯗꯨꯗꯣ ꯈꯪꯕ꯭ꯔꯣ
ꯑꯣ ꯀꯔꯤꯌꯦ ꯀꯔꯤꯅꯣꯝ ꯍꯥꯏꯕꯅꯤ ꯃꯃꯤꯡꯗꯨꯕꯨ ꯑꯩꯕꯨ ꯀꯥꯎꯈ꯭ꯔꯦ ꯆꯠꯄꯒ ꯅꯪꯗꯦꯅ ꯑꯩꯈꯣꯏꯗꯤ ꯊꯕꯛ ꯆꯤꯟꯃꯟꯗꯅ ꯑꯉꯥꯡ ꯁ꯭ꯀꯨꯜ ꯆꯠꯅꯕꯅꯦ ꯑꯗꯒꯤ ꯆꯥꯛ ꯏꯁꯤꯡ
ꯏ ꯇꯨꯕꯅꯦ ꯐꯤꯖꯨ ꯐꯤꯌꯥꯝ ꯇꯨꯕꯅꯦ
ꯇ ꯑꯩꯈꯣꯏꯗꯤ ꯗꯨꯀꯥꯟ ꯑꯃꯁꯨ ꯐꯝꯖꯤꯜꯂꯨꯔꯦ ꯑꯗꯨ ꯅ ꯉꯥꯛꯇ ꯄꯣꯊꯥꯕ ꯁꯪꯗꯦ ꯑꯦ ꯍꯧꯖꯤꯛꯇꯤ ꯀꯥꯂꯦꯟꯅꯤꯅ ꯅꯨꯡꯁꯥ ꯁꯥꯕꯅꯤꯅ ꯆꯠꯅꯤꯡꯕꯁꯨ ꯐꯥꯎꯗ꯭ꯔꯦ
ꯍꯣꯏ
ꯑꯗꯨꯅ ꯍꯣꯏ ꯑꯗꯨꯅ ꯌꯨꯝꯗ ꯑꯌꯥꯝꯕ ꯂꯩꯔꯦ ꯍꯥꯏꯇꯥꯔꯦ ꯅꯨꯡꯇꯤꯒꯤ ꯈꯔ ꯁꯨꯇꯤ ꯊꯥꯔꯅꯤꯅ ꯈꯔꯕꯨꯗꯤ ꯀꯣꯝꯃꯦ
ꯁꯨꯇꯤ ꯊꯥꯏ ꯀꯥꯟꯁꯤꯗ ꯀꯣꯏꯕꯒ ꯑꯗꯣ ꯆꯠꯍꯧꯔꯣ ꯈꯔꯦ ꯌꯥꯝ
ꯑꯥꯎ ꯅꯣꯏꯗꯤ ꯅꯣꯏ ꯄꯨꯂꯞ ꯆꯥꯔꯤꯕ ꯅꯣꯏ ꯃꯤ ꯀꯌꯥꯝ ꯆꯥꯔꯤꯒꯦ
ꯑꯩꯈꯣꯏꯔꯣ ꯑꯩꯈꯣꯏꯒꯤ ꯄꯨꯂꯞ ꯑꯗꯨꯝ ꯆꯥꯔꯤꯌꯦ ꯑꯩꯈꯣꯏꯒꯤ ꯑꯩꯈꯣꯏ ꯏ ꯃꯥꯅꯦ ꯑꯩꯣꯏꯕꯥꯅꯦ ꯏꯅꯥꯎꯄꯥꯒꯀꯣ ꯅ ꯄꯅꯤꯝ ꯑꯩꯈꯣꯏ ꯃꯉꯥꯒꯤ ꯄꯨꯂꯞ ꯑꯗꯨꯝ ꯊꯣꯡꯉ ꯆꯥꯔꯦ ꯎ ꯎꯁꯨ ꯄꯨꯂꯞ ꯆꯥꯔꯤꯗꯨꯅ ꯑꯍꯟꯒꯤ ꯃꯨꯛ ꯂꯥꯡꯕꯅꯦ ꯑꯉꯥꯡꯒꯤ ꯃꯨꯛ ꯂꯥꯡꯕꯅꯦ ꯍꯦꯛꯇꯥ ꯍꯦꯟꯁꯥꯡ ꯑꯁꯦ ꯑꯗꯨꯗꯤ ꯃꯊꯦꯜ ꯂꯣꯡ ꯂꯣꯡꯗꯅ ꯇꯧꯕ꯭ꯔꯣ ꯃꯤ ꯌꯥꯝ ꯑꯃꯗꯤ ꯑꯄꯥꯝ ꯑꯄꯥꯝꯕ ꯇꯧꯕꯗ ꯀꯏ ꯍꯥꯏꯅꯩꯅꯦ
ꯑꯧ ꯑꯉꯥꯡꯒꯤ ꯆꯥꯕ ꯌꯥꯅꯕ ꯑꯃꯨꯛ ꯂꯥꯡꯉꯅꯤ ꯑꯍꯟꯒꯤ ꯆꯥꯕ ꯌꯥꯅꯕ ꯑꯃꯨꯛ ꯂꯥꯡꯉꯅꯤ ꯑꯗꯒꯤ ꯀꯥꯂꯦꯟꯅꯤꯅ ꯍꯧꯖꯤꯛꯀꯥꯟꯗꯤ ꯆꯝꯐꯨꯠ ꯑꯃꯁꯨ ꯑꯃꯨꯛ ꯍꯦꯛꯇ ꯌꯥꯎꯔꯦ ꯑꯗꯣ ꯆꯝꯐꯨꯠ ꯁꯤꯝꯗꯤ ꯌꯥꯎꯗ ꯌꯥꯗ꯭ꯔꯦ
ꯎꯝ
ꯑꯗꯨꯅ ꯍꯦꯛꯇ ꯃꯇꯝꯁꯦ ꯍꯦꯛꯇ ꯂꯧꯒꯤ ꯍꯦꯛꯇ ꯀꯣꯟꯅꯍꯧꯗꯦꯕ
ꯍꯧꯗꯤꯗ ꯎꯝ
ꯀꯩꯅ
ꯏꯃꯨꯡꯒꯤ ꯊꯕꯛ ꯏꯟꯈꯥꯡ ꯑꯗꯨꯝ ꯇꯧꯕꯗ ꯃꯇꯝꯁꯦ ꯍꯧꯈꯤꯕ ꯖꯥꯠꯅꯤꯗ
ꯍ‌ꯣꯒꯤ ꯍ‌ꯣꯒꯤ ꯑꯗꯩꯗꯤ ꯑꯩꯈꯣꯏꯒꯤ ꯗꯨꯀꯥꯟ ꯑꯃꯁꯨ ꯂꯩ
ꯎꯝ ꯎꯝ
ꯑꯗꯒꯤ ꯆꯥꯛ ꯏꯁꯤꯡ ꯆꯥꯕ ꯃꯇꯝꯗꯅꯥ ꯑꯃꯨꯛ ꯁꯤꯟꯅ ꯁꯤꯟꯅꯔꯒ ꯑꯃꯨꯛ ꯆꯥꯔꯅꯤ ꯑꯗꯒꯤ ꯍꯣꯔꯦꯟ ꯅꯨꯃꯤꯗꯥꯡ ꯄꯨꯡ ꯃꯥꯄꯜ ꯇꯔꯥ ꯑꯗꯨꯋꯥꯏꯐꯥꯎ ꯍꯥꯡꯉꯅꯤ ꯗꯨꯀꯥꯟ ꯑꯗꯨꯅ ꯇꯥꯏꯃꯤꯡꯁꯦ ꯆꯠꯊꯣꯛ ꯈꯣꯠꯇꯣꯛꯄꯁꯦ ꯀꯌꯥ ꯏꯉꯝ ꯉꯝꯗ꯭ꯔꯦ ꯑꯉꯥꯡꯈꯩꯁꯨ ꯑꯃꯨꯛ ꯁ꯭ꯀꯨꯜ ꯑꯃꯨꯛ ꯆꯠ ꯑꯗꯒꯤ ꯇꯨꯏꯁꯟ ꯑꯃꯨꯛ ꯊꯤꯟꯗꯣꯛ ꯊꯤꯟꯖꯤꯟ ꯍꯧꯖꯤꯛꯇꯤ ꯏꯝ ꯀꯥꯂꯦꯟ ꯁꯨꯇꯤ ꯇꯊꯥꯕꯩ ꯈꯤꯇꯪꯕꯨꯗꯤ ꯀꯣꯝꯃꯤ
ꯍꯟꯗꯛ ꯄꯨꯨ ꯀꯥꯂꯦꯟ ꯁꯨꯇꯤꯁꯤꯕꯨ ꯌꯥꯝ ꯁꯥꯡꯅ ꯊꯥꯕ꯭ꯔꯣ ꯅꯨꯃꯤꯠ ꯀꯌꯥꯅꯤ ꯊꯥꯒꯦ
ꯌꯥꯝꯁꯨ ꯁꯥꯡꯅꯗꯤ ꯊꯥꯗ꯭ꯔꯦ ꯍꯥꯏꯗꯤ ꯅꯨꯃꯤꯠ ꯇꯔꯥꯅꯤꯃꯨꯛ ꯀꯔꯤ
ꯀꯔꯤ ꯑꯗꯨꯃꯥꯏꯅ ꯊꯥ ꯎ ꯌꯥꯝ ꯇꯦꯟꯖ ꯂꯀ ꯑꯗ ꯇꯦ
ꯑꯧ
ꯊꯥꯏꯅꯗꯤ ꯄꯨꯕꯤꯍꯧꯔꯣ ꯄꯨꯕꯤꯍꯧꯔꯣ ꯈꯔ
ꯅꯣꯏꯗꯤ ꯑꯝꯇꯥ ꯆꯠꯊꯣꯛ ꯇ꯭ꯔꯕꯣ ꯀꯃꯥꯏꯅ ꯇꯧꯒꯦ ꯑꯉꯥꯡꯁ
ꯑꯗꯤ ꯑꯔ ꯑꯩ ꯆꯠꯊꯣꯛꯑꯦ ꯑꯈꯣꯏꯁꯨ ꯃꯔꯛ ꯅꯨꯡꯇꯤꯒꯤꯗꯤ ꯆꯠꯇꯦꯗ ꯃꯔꯛ ꯃꯔꯛꯇ ꯌꯥꯝ ꯂꯥꯞ ꯆꯠꯇ꯭ꯔꯦꯗ ꯑꯅꯛꯄꯗꯀꯣ ꯈꯔ ꯍꯦꯛ ꯀꯣꯏꯔꯨꯕ ꯑꯗꯒꯤ ꯃ꯭ꯌꯨꯖꯝ ꯁ꯭ꯇꯦꯠ ꯃ꯭ꯌꯨꯖꯝꯗꯣ ꯑꯗꯨꯗꯁꯨ ꯆꯠꯂꯦ ꯅꯣꯡꯃꯥ ꯀꯨꯏꯗ꯭ꯔꯤ ꯃꯣꯏ ꯊꯥꯏꯅꯒꯤ ꯒꯤ ꯀꯔꯤ ꯀꯔꯤ ꯑꯉꯥꯡꯁꯤꯡꯗꯣ ꯑꯗꯨ ꯎꯕꯗ ꯉꯛꯏ ꯄꯣꯠꯅꯤ